ꯇꯥꯕꯤꯕ꯭ꯔꯣ ꯅꯪ ꯊꯥꯔꯛꯄꯗꯣ ꯅꯪ ꯊꯥꯔꯛꯄꯗꯣ
ꯎ
ꯍꯜꯂꯣ ꯑ ꯑꯣ ꯎ
ꯀꯒꯤ ꯌꯥꯗ ꯌꯥꯗꯕꯀꯣ ꯌꯥꯒꯗꯕꯅꯤꯅ ꯀꯩꯒꯤ ꯌꯥꯗꯕ꯭ꯔꯕ
ꯇꯗꯕ
ꯑꯣ ꯎꯝ ꯑꯗꯨꯗꯤ ꯈꯪꯗ꯭ꯔꯦꯅꯦ ꯑꯩꯁꯨ ꯁꯤ ꯃꯇꯥꯡ ꯌꯧꯔꯖꯩ
ꯍꯦꯡ ꯁꯦꯡꯅ ꯍꯥꯏꯔꯗꯤ ꯑꯗꯨꯗꯣ ꯏꯗꯤꯠ ꯇꯧꯔꯒ ꯁꯦꯝꯕ ꯌꯥꯕꯅꯤꯀꯣ
ꯍꯣꯏ ꯌꯥꯕꯅꯦ ꯌꯥꯔꯥꯝꯒꯅꯤꯗ
ꯌꯥꯗ꯭ꯔꯦ
ꯈꯔ ꯍꯣꯔꯦꯟ ꯑꯁꯤ ꯂꯣꯏꯔꯒ ꯌꯦꯡꯁꯤ
ꯑꯥ
ꯚꯗꯤꯑꯣꯗꯣ ꯁ꯭ꯀꯔꯤꯜ ꯁꯦꯌꯔ ꯇꯧꯧꯕꯀꯣ ꯑꯩ ꯤꯗꯤꯑꯣ ꯀꯣꯜ ꯇꯧꯔꯛꯈꯤꯕ
ꯍꯥꯥ
ꯏꯁꯀ꯭ꯔꯤꯟ ꯁꯦꯌꯥꯔ ꯇꯧꯕ ꯚꯤꯗꯤꯑꯣ ꯀꯣꯜ ꯇꯧꯔꯛꯀꯦ ꯋꯥꯆꯦꯞꯇ ꯍꯩꯕ ꯅꯠꯇ꯭ꯔꯥ
ꯑꯗꯤ
ꯑꯩ ꯍꯥꯏꯔꯛꯀꯦ ꯑꯗꯨꯁꯨ ꯌꯥꯏꯅ
ꯎꯝ ꯎꯝ
ꯑ ꯍ ꯀꯩ ꯑꯦꯟꯁꯥꯡ ꯆꯔꯦꯕ ꯅꯪ
ꯉꯁꯤꯗꯤ ꯑꯂꯨ ꯐ꯭ꯔꯥꯏ ꯇꯧꯕ ꯆꯥꯏ
ꯑꯣ ꯍꯥꯎꯅꯤꯀꯣ ꯑ ꯐꯋꯥꯗꯗꯤ ꯑꯩꯁꯨ ꯌꯥꯝ ꯍꯟꯗꯛ ꯊꯥꯎ ꯇꯤꯡꯃꯟꯕꯒꯤ ꯆꯥꯗ꯭ꯔꯦ ꯊꯥꯎꯁꯦ ꯑꯁ ꯌꯥꯝ ꯌꯥꯝ ꯆꯪꯉꯦꯕ
ꯎꯝ ꯕꯤꯚꯤꯁꯥꯜ ꯕꯤꯚꯤꯁꯥꯜꯗ ꯄꯦꯛꯀꯦꯠ ꯄꯦꯛꯀꯦꯠ ꯑꯣꯏꯅ ꯌꯣꯟꯕꯗꯣ
ꯑꯥ
ꯑꯗꯨ
ꯑꯗꯣ ꯄꯦꯀꯦꯠ ꯑꯃꯗꯤ ꯀꯌꯥ ꯀꯌꯥ ꯀꯌꯥ ꯄꯤꯕ꯭ꯔꯥ
ꯆꯥꯝꯃꯒ ꯁꯚꯦꯟꯇꯤ ꯇꯥꯡꯕꯁꯨ ꯂꯥꯛꯑꯦ ꯍꯣꯡꯕꯁꯨ ꯂꯥꯛꯑꯦ
ꯋꯥꯟ ꯁꯕꯦꯟꯇꯤ ꯄꯤꯕꯁꯤ ꯑ ꯀꯌꯥ ꯀꯌꯥ ꯍꯥꯏꯗꯤ ꯂꯤꯇꯔ ꯂꯤꯇꯔ ꯑꯃꯔꯣ
ꯂꯤꯇꯔ ꯑꯃꯥ ꯅꯠꯇꯦ ꯑꯦ ꯈꯪꯗꯔꯤꯗ ꯑꯥ ꯂꯤꯇꯔ ꯑꯃ ꯑꯣꯏꯔꯝꯅꯦ ꯑꯩꯁꯨ ꯀꯥꯎꯈ꯭ꯔꯦꯕ ꯎꯝ ꯐꯣꯔꯆꯨꯟ ꯊꯥꯎ ꯈꯪꯉꯤ ꯀꯣ
ꯑꯥ
ꯑꯗꯨ ꯕꯣꯠꯇꯜ ꯑꯃ ꯑꯅꯤꯔ ꯆꯪꯕꯅꯦ ꯂꯦꯝꯃꯦ ꯑꯅꯤꯒ ꯂꯦꯝꯃꯦ ꯎꯝ
ꯑꯃ
ꯎꯝ ꯑꯗꯨꯅ ꯈꯔ ꯁꯦꯞ ꯑꯣꯏꯕꯅꯦ ꯑꯗꯣ
ꯑꯥ
ꯅꯍꯥꯟꯋꯥꯥꯏꯗꯣ ꯑꯩꯈꯣꯏ ꯑꯗꯨ ꯑꯃꯔꯛ ꯂꯧꯒꯦꯅ ꯆꯠꯄ ꯆꯠꯄꯗ ꯂꯩꯇ꯭ꯔꯦ
ꯑꯆꯥ ꯑꯆꯥ
ꯂꯩꯇ꯭ꯔꯦ ꯎꯝ
ꯂꯧꯕ ꯇꯥꯏ ꯑꯗꯣ
ꯂꯩꯇ꯭ꯔꯦ ꯍꯥꯏꯕ
ꯑꯣ ꯂꯩ ꯂꯩꯔꯛꯀꯅꯤꯗ ꯑꯃꯨꯛꯀ
ꯎꯝ
ꯇꯣ ꯂꯩꯔꯛꯅꯦꯕ
ꯎꯝ
ꯅꯪ ꯑꯅꯛꯄ ꯑꯗꯨꯝ ꯆꯠꯂꯒ ꯍꯪꯉꯣ
ꯅꯛꯇꯦ ꯍꯦ ꯑꯩꯈꯣꯏꯁꯨ ꯑꯥ ꯃꯅꯨꯡꯗ ꯆꯪꯕꯅꯤ
ꯒꯥꯔꯤꯗ ꯆꯠꯇ꯭ꯔꯣꯗꯣ
ꯒꯔꯤꯗ ꯆꯠꯇꯦ
ꯈꯣꯡꯅ
ꯑ ꯐꯒꯤ ꯇꯧꯕꯅꯦꯗ ꯆꯠꯂꯗꯤ ꯒꯥꯔꯤꯅ ꯆꯠꯂꯦ ꯑꯗꯨ ꯑꯣꯏꯔꯁꯨ ꯍꯜꯂꯛ ꯍꯜꯂꯛꯄ ꯀꯥꯟꯗ ꯈꯣꯡ ꯅꯥꯍꯜꯂꯛꯑ ꯒꯥꯔꯤ ꯄꯛ ꯐꯪꯗꯕ ꯑꯁꯤ ꯍꯜꯂꯛꯀꯤ ꯃꯔꯛꯇꯗꯤꯀꯣ ꯑꯍꯜꯂꯨꯞ ꯈꯪꯉꯦꯀꯣ
ꯈꯉꯦ ꯈꯉꯦ
ꯎꯝ ꯑ ꯥ ꯃꯅꯨꯡꯗꯨꯅꯦꯕ ꯑꯩꯈꯣꯏ ꯂꯩꯕꯤꯁꯦ
ꯑꯥ
ꯑꯗꯨꯠꯇ ꯍꯅꯠꯇ
ꯑꯁ ꯉꯥꯏꯍꯥꯛ ꯍꯤꯠꯊꯕꯗ ꯌꯥꯝ ꯅꯨꯡꯉꯥꯏꯍꯦ
ꯏꯊꯕ ꯀ
ꯇꯨꯝꯕ
ꯑꯣ
ꯌꯥꯝ ꯅꯨꯡꯉꯥꯏꯕ ꯉꯁꯤ ꯆ ꯊꯀ
ꯑꯣꯀꯦ
ꯌꯥꯝꯅ ꯆꯠꯄꯗꯤ ꯑꯣꯏꯗꯣꯏ ꯑꯣꯏꯔꯁꯨ ꯆꯠꯇ ꯆꯠꯂꯦꯕ
ꯒ꯭ꯌꯥꯟ ꯇꯥꯗ꯭ꯔꯦ ꯅꯪꯅ ꯍꯥꯏꯔꯛꯏꯁꯦ
ꯑ ꯁꯥꯏꯗꯣ ꯌꯥꯝ ꯆꯠꯄꯒꯤ ꯍꯥꯏꯗꯤ ꯍꯤꯞꯊꯕꯗ ꯌꯥꯝ ꯅꯨꯡꯉꯥꯏ ꯍꯥꯏꯕꯅꯤ ꯇꯥꯏ ꯄꯣꯊꯥꯕꯗ
ꯑꯣꯌꯥ ꯇꯂꯨ ꯇꯂꯨ ꯇꯂꯨ
ꯇꯨꯂꯨꯒꯦꯗꯧꯔꯦ
ꯃꯥꯏ ꯂꯥꯛ ꯗꯦ ꯑꯩꯈꯣꯏꯒꯤꯁꯦ ꯑꯣꯟ ꯇꯧꯕꯤꯈꯤꯕ ꯃꯨꯊꯠꯂꯣ ꯍꯥꯏꯕ
ꯑꯒꯤ ꯂ ꯑꯃ
ꯍꯥ ꯂꯥꯛꯇ꯭ꯔꯤ ꯃꯨꯊꯠꯂꯣ ꯍꯥꯏꯕꯅꯦ
ꯑꯣ
ꯀꯥꯎꯔꯅꯦꯕ ꯑꯗꯨꯃꯥꯏꯅ ꯂꯥꯛꯈ꯭ꯔꯒ ꯑꯩꯈꯣꯏ ꯊꯕꯛ ꯀꯔꯤ ꯈꯔ ꯇꯥꯈ꯭ꯔꯗꯤꯀ
ꯎꯝ
ꯇꯣ ꯒꯤꯅꯤ ꯇ
ꯋꯥꯏ ꯍ ꯃꯥꯁ ꯃꯅꯨꯡꯉ ꯃꯥꯁꯅꯅꯨꯡꯉꯥꯏꯕ
ꯅꯨꯡꯉꯥꯏꯁꯨ ꯅꯨꯡꯉꯥꯏꯕ ꯋꯥꯁꯨ ꯋꯥꯕ
ꯈꯣꯡꯄꯥꯛꯁꯨ ꯌꯥꯝ ꯅꯥꯎꯋꯏ ꯅꯥꯏ
ꯌꯥꯝ ꯆꯠꯃꯟꯕꯒꯤ
ꯑꯩꯗꯣ ꯃꯣꯖꯥ ꯇꯣꯡꯗꯕꯤꯗ ꯈꯪꯎꯞ ꯇꯣꯡꯉꯒ ꯑꯗꯨꯝ ꯂꯦꯞꯄꯒ ꯂꯩꯕ
ꯑꯣ
ꯑꯩꯏ ꯆꯤꯡꯗꯒꯤ ꯇꯨꯃꯦꯡꯂꯣꯡꯗꯒꯤ ꯄꯣꯠ ꯄꯨꯔꯛꯄꯗꯣ
ꯎꯝ
ꯉꯥꯏꯕꯗꯣ ꯃꯤꯅꯤꯠ ꯀꯨꯟ ꯍꯦꯜꯂꯒ ꯂꯦꯞꯄꯒ ꯉꯥꯏꯕ
ꯎꯝ ꯃꯣꯏ ꯑꯩꯈꯣꯏꯒꯤ ꯒꯥꯔꯤ ꯂꯥꯏꯟ ꯒꯥꯔꯤꯁꯤꯡꯁꯦ ꯀꯩꯅꯣ ꯎꯝ ꯑꯦꯁꯀ꯭ꯋꯥꯠ ꯍꯥꯏꯕ꯭ꯔꯥ ꯑꯗꯨꯝ
ꯍꯣꯏ ꯏꯁꯀꯣꯔ ꯇꯧꯗ꯭ꯔꯗꯤ ꯌꯥꯗꯦ ꯏꯁꯀꯣꯔꯠꯇ ꯑꯗꯨꯝ ꯆꯠꯂ ꯉꯟꯅ ꯂꯥꯛꯑꯁꯨ ꯏꯁꯀꯣꯔꯠ ꯐꯪꯗ꯭ꯔꯗꯤ ꯑꯗꯨꯝ ꯊꯦꯡꯅ ꯂꯥꯛꯑꯦ
ꯎꯝ ꯎꯝ
ꯉ ꯇꯧꯅ ꯉꯟꯅꯂꯥꯛ ꯑꯦ ꯄꯉꯗꯤꯅ ꯂ ꯄꯨꯡ ꯑꯍꯨꯝ ꯃꯔꯤꯗ ꯆꯠꯄ ꯍꯧꯋꯦ ꯍꯥꯏꯌꯦ ꯅꯠꯇꯦ ꯎ ꯑꯅ ꯂ ꯑ ꯎ ꯅꯣꯡꯉꯥꯜꯂꯝꯗꯥꯏ ꯑꯌꯨꯛ
ꯎꯝ ꯍꯝ ꯎꯝ
ꯅꯣꯡꯉꯥꯜꯂꯝꯗꯥꯏ ꯄꯨꯡ ꯑꯍꯨꯝ ꯃꯔꯤꯗ ꯑꯗꯨꯝ ꯆꯠꯄ ꯍꯧꯔꯛꯦ ꯑ ꯑꯦꯗ ꯑꯗꯨꯒ ꯀꯩꯅꯣ ꯋꯥꯆꯦꯞꯇ ꯍꯥꯏꯔꯛꯑꯣꯀꯣ
ꯀꯩ
ꯋꯥꯆꯦꯞꯇ ꯍꯥꯏꯔꯛꯎꯕ ꯏꯁꯀ꯭ꯔꯤꯟ ꯁꯦꯌꯥꯔꯗ ꯇꯧꯔꯒ ꯑꯩ ꯍꯥꯏꯕꯤꯒꯦꯕ ꯌꯥꯕ ꯌꯥꯗꯕ
ꯑꯥ ꯑꯥ ꯑꯩꯗꯨꯗꯨꯀ
ꯑꯥ
ꯎꯝ ꯎꯝ
ꯑ
ꯇꯨꯝꯅꯤꯡꯉꯕꯣ
ꯎꯝ ꯊꯕꯗ ꯇꯨꯝꯅꯤꯡꯕ ꯐꯥꯎꯔꯛꯑꯦ
ꯇꯨꯝꯃꯨꯔꯣ ꯇꯨꯝꯃꯨꯔꯣ ꯑꯁꯤ ꯂꯣꯏꯔꯗꯤ
ꯍ ꯇꯨꯝꯃꯣꯏꯗ ꯇꯨꯝꯃꯕꯨꯗꯤ ꯊꯕꯛꯀꯤ ꯑꯃꯨꯛ ꯀꯟꯅ ꯇꯧꯔꯤ ꯑꯗꯣ ꯅꯪꯒꯤ ꯀꯌꯥ ꯄ꯭ꯔꯣꯁꯦꯁ ꯇꯧꯒꯦ
ꯑꯩꯒꯤꯔꯣ
ꯑꯥ
ꯂꯤꯁꯤꯡ ꯑꯃ
ꯑꯣ ꯑꯃꯛ ꯑꯃꯈꯛ ꯀꯌꯥ
ꯂꯤꯁꯤꯡ ꯑꯃꯒ ꯆꯥꯝꯃ
ꯁꯤꯅ ꯑꯍꯥꯟꯕ ꯑꯣꯏꯗꯣꯏꯔꯣ
ꯎꯝ
ꯀꯩꯒꯤꯅꯣ ꯅꯪ ꯌꯥꯝ ꯇꯧꯗ ꯐꯒꯤ ꯑꯣꯏꯃꯅꯤ
ꯅꯪꯒꯤꯗꯤ
ꯑꯅꯤ ꯑꯅꯤꯒ ꯇꯔꯨꯄꯂ
ꯑꯦꯁ ꯐꯔꯅꯦ
ꯍ ꯍꯣꯏ
ꯎꯝ
ꯌꯥꯝ ꯍꯔꯥꯎꯕ ꯃꯥꯜꯂꯦ
ꯑꯗꯨ
ꯑꯥ
ꯑꯗꯨꯁꯨ ꯅꯪ ꯑꯦꯀꯥꯎꯟ ꯑꯃꯗ
ꯑꯣ ꯑꯃꯗꯁꯨ ꯑꯅꯤꯈꯛꯇꯔꯣ
ꯍꯥ
ꯑꯃꯗꯁꯨ ꯑꯅꯤꯒ ꯇꯔꯨꯛ ꯂꯥꯛꯑꯦ
ꯑꯁ ꯑꯗꯨꯗꯤ ꯃꯔꯤ ꯑꯣꯏꯔꯦꯅꯦ ꯃꯔꯤ ꯅꯠꯇꯦ ꯃꯉꯥ
ꯃꯉꯥ ꯍꯦꯜꯂꯦ ꯃꯉꯥꯒ ꯑꯍꯨꯝ ꯃꯉꯥꯒ ꯆꯍꯨꯝ ꯑꯗꯣ ꯍꯧꯖꯤꯛ ꯁꯤ ꯇꯧꯔꯤꯁꯦ
ꯎꯝ
ꯁꯤꯒꯤꯗꯤ ꯆꯥꯎꯗ꯭ꯔꯤ ꯄ꯭ꯔꯣꯁꯦꯁ ꯉꯔꯥꯡ ꯉꯔꯥꯡꯗꯨ ꯈꯛꯇ ꯍꯧꯕꯅꯤꯅꯀꯣ
ꯎꯝ ꯑꯗꯣ ꯅꯪ ꯅꯃꯥꯟꯅꯕꯒꯤꯅꯤ ꯍꯥꯏꯈꯤꯗꯣꯏꯅꯦ
ꯑꯗꯣ ꯑꯦꯕꯥꯅꯤ ꯐꯤꯐꯇꯤ ꯐꯤꯐꯇꯤꯅꯗꯕ ꯂꯥꯛꯑꯗꯤ
ꯑꯣ
ꯍ ꯍ ꯍ ꯍ ꯑꯗꯣ ꯃꯩꯇꯩꯂꯣꯟ ꯊꯣꯛꯇꯕꯒꯤ ꯇꯧꯗꯕꯀꯣ ꯑꯩꯉꯣꯟꯗꯒꯤ ꯍꯦꯟꯅꯗꯤ ꯎ ꯉꯟꯅ ꯌꯥꯎꯋꯦꯪ ꯉꯜꯂꯤꯕ
ꯑ ꯑꯗꯨꯗꯤ ꯅꯪ ꯃꯩꯇꯩꯂꯣꯟ ꯈꯪꯕꯁꯦ ꯅꯪꯒꯤ ꯀꯩꯅꯣ ꯄ꯭ꯔꯣꯐꯤꯠ
ꯇꯦꯂꯣꯟ ꯗꯪꯃꯔꯥ ꯈꯔ ꯍꯩꯕꯁꯦ ꯊꯠꯇ ꯃꯍꯩ ꯌꯥꯜꯂꯦ ꯍꯧꯖꯤꯛꯇꯤ
ꯑꯥ
ꯎ ꯎꯝ ꯎꯝ
ꯎꯝ
ꯉꯁꯤꯁꯨ ꯉꯟꯅ ꯇꯨꯝꯒꯗ꯭ꯔꯥ ꯇꯨꯝꯒꯗ꯭ꯔꯥ
ꯁꯤꯁꯦ ꯇꯔꯤꯛ ꯄꯥꯔꯁꯤꯅꯦ ꯑꯗꯨꯒ ꯌꯦꯡꯉꯁꯤ ꯄꯥꯔꯗꯤ ꯌꯥꯝꯅꯨꯡꯉꯥꯟꯅ ꯇꯨꯝꯕꯅꯤꯀꯣ
ꯆꯗ ꯎꯝ ꯇꯥꯏꯌꯦ ꯇꯥꯏꯌꯦ
ꯍꯔ ꯄꯔꯗꯦ ꯌꯥꯝ ꯄꯥꯕ ꯉꯝꯗꯅꯕꯒꯤ ꯇꯧꯅꯤꯡꯕꯅꯤꯉꯝ
ꯄꯨꯡ ꯀꯌꯥ ꯀꯌꯥꯗꯤ ꯄꯥꯕ ꯉꯝꯃꯦ
ꯅꯨꯃꯤꯠ ꯅꯨꯃꯤꯠꯇ ꯑꯗꯨꯝ ꯆꯠꯂꯦꯗ
ꯍꯥꯏꯗꯤ ꯋꯥꯟ ꯇꯥꯏꯝꯗ
ꯇꯧꯔꯕꯗꯤ ꯄꯨꯡ ꯇꯔꯨꯛ ꯐꯥꯎꯕ ꯑꯗꯨꯝ ꯄꯥꯝꯕꯁꯨ ꯂꯩ
ꯑ
ꯑꯅꯤ ꯑꯗꯨꯃꯥꯏꯅꯀꯣ
ꯅꯨꯃꯤꯠ ꯑꯃꯗ ꯅꯠꯇꯕ ꯋꯥꯟ ꯇꯥꯏꯝ
ꯃꯟ ꯇꯥꯟꯗꯗꯤ ꯑꯍꯨꯝ ꯃꯔꯤ ꯁꯤꯅꯃꯤꯛꯁ
ꯑꯗꯨꯝ ꯐꯝꯃꯒ ꯃꯄꯥꯟ ꯊꯣꯛꯇꯕꯤꯗ ꯎꯝ ꯐꯣꯀꯁ ꯌꯥꯝ ꯄꯤꯅꯦ
ꯉꯝꯗꯦꯅꯦ ꯑꯗꯨ ꯑꯣꯏꯔꯁꯨ ꯑꯁ ꯌꯥꯝ ꯂꯨꯋꯦ ꯍꯩꯇ
ꯎꯝ
ꯈꯣꯠꯂꯗꯤ ꯀꯣ ꯃꯇꯝ ꯆꯠꯄꯗꯨꯗꯤ ꯈꯪꯅꯤ ꯈꯪꯅꯕꯅꯦ
ꯎꯝ ꯍꯣꯏꯗ
ꯀꯔꯤ ꯇꯥꯏꯀꯣ
ꯇꯥꯏꯦ ꯇꯥꯏ
ꯑꯩꯒꯤꯁꯦ ꯕꯦꯇ꯭ꯔꯤ ꯑꯃꯨꯛ ꯌꯥꯎꯁꯤꯜꯂꯛꯇ꯭ꯔꯅꯦ ꯑ
ꯃꯥꯏ ꯂꯥꯛꯄ꯭ꯔꯥ ꯅꯣꯏꯒꯤ ꯅꯣꯏꯗꯗꯤ
ꯂꯥꯛꯑꯦ ꯍꯣꯏ ꯃꯩꯕꯨꯗꯤ ꯐꯖꯅ ꯂꯥꯛꯑꯝꯃꯦ